ꯐꯣꯟ ꯀꯩꯅꯣ ꯇꯧꯋꯦꯅ ꯋꯥꯔꯤ ꯁꯥ ꯁꯥꯔꯒ ꯇꯠꯈ꯭ꯔꯕ ꯋꯥꯅꯤꯗ
ꯇꯨꯝꯅꯤꯡꯗ꯭ꯔꯤꯕ ꯍꯥꯏꯕꯅꯤꯅ ꯊꯦꯡꯉꯦꯕ
ꯇꯨꯝꯅꯤꯡꯗ꯭ꯔꯦ
ꯏꯁ ꯀꯃꯥꯏ ꯅꯪ ꯅꯨꯡꯊꯤꯟꯜ ꯇꯨꯝꯕ꯭ꯔꯣ ꯅꯨꯡꯊꯤꯟ ꯅꯨꯡꯊꯤꯟ ꯇꯨꯝ꯭ꯔꯕ
ꯇꯨꯝꯗꯦ ꯑꯥꯁꯨ ꯇꯨꯝ ꯇꯨꯝꯗꯦ ꯑꯩ ꯀꯩꯅꯣ ꯆꯠꯂꯒ ꯑꯃꯨꯛ ꯑꯩ ꯍꯥꯏꯌꯕ
ꯍ
ꯑꯩ ꯑꯃꯨꯛ ꯍꯜꯂꯛꯑꯦ ꯍꯜꯂꯛꯄꯗꯨꯣ ꯄꯨꯡ ꯀꯌꯥꯗꯅꯣ ꯄꯨꯡ ꯑꯍꯨꯝ ꯃꯈꯥ ꯑꯗꯨꯋꯥꯏꯗ ꯂꯥꯛꯑꯦ ꯄꯨꯡ ꯃꯔꯤ ꯑꯗꯨꯋꯥꯏꯗ ꯋꯥꯛꯀꯤꯡ ꯑꯃꯨꯛ ꯆꯠ ꯇꯂꯦ
ꯎꯝ ꯇ ꯇꯨꯝꯈ꯭ꯔꯣ ꯑꯗꯨꯗꯤ ꯏꯁꯗ ꯋꯥꯠ ꯅꯤ
ꯑꯗꯨ ꯇꯨꯝꯅꯕ ꯌꯥꯅꯕ ꯏꯁꯩ ꯁꯛꯑꯣ
ꯁꯤ
ꯅꯪ ꯏꯁꯩ ꯏꯛꯄ ꯍꯩꯁꯤꯗꯤ ꯅꯪꯒꯤ ꯏꯁꯥ ꯏꯁꯛꯄꯠꯒꯤ ꯈꯣꯟꯖꯦꯜꯗꯣ ꯇꯥꯗꯕ ꯀꯨꯏꯔꯦꯕ
ꯒꯤꯇꯔ ꯌꯥꯎꯗꯗꯤ ꯏꯁꯩ ꯁꯛꯄ ꯍꯩꯇꯦ ꯑꯩꯗꯤ
ꯑꯁ ꯑꯩꯒꯤ ꯇꯥꯔꯗ ꯍꯦꯡꯕꯤꯒꯦ ꯑꯗꯨꯗꯤ ꯅꯪ ꯁꯛꯑꯣ
ꯖꯤꯡꯒꯨꯞ ꯖꯤꯡꯒꯨꯞ ꯈꯤꯡꯕ ꯍꯧꯔꯣ
ꯑ ꯑ ꯈꯤꯡꯒꯦꯀꯣ
ꯍꯣꯏ ꯈꯤꯡꯗ ꯍꯉꯔꯗꯤ ꯀꯩꯅ ꯈꯤꯉ ꯍ ꯌꯥꯅ ꯍꯤꯡ ꯀꯅ
ꯁꯤꯟꯈ꯭ꯔꯦ ꯑꯩ ꯅꯪ ꯇꯥꯗꯕꯒꯤ ꯋꯥꯅꯤ
ꯎꯝ ꯑꯩꯁꯨ ꯏꯁꯩ ꯁꯛꯎꯕꯅꯤ ꯅꯪꯟ ꯅꯪ ꯇꯥꯗꯕ
ꯋꯥꯔꯤꯗꯤꯀꯣ ꯅꯪ
ꯋꯥꯔꯤ ꯅ ꯇꯈꯤ ꯋꯥ ꯑꯗꯨꯗꯤ ꯁꯛꯄꯤꯔꯒꯦꯅꯤ
ꯒꯤꯇꯥꯔ ꯈꯤꯡꯈ꯭ꯔꯦꯕ ꯁꯛ ꯑꯣ ꯕ
ꯑꯖꯤ ꯁꯥꯕꯅꯦꯕ
ꯑꯁꯤ ꯑꯩ ꯇꯥꯗꯦ
ꯅꯪꯒꯤꯗ ꯈꯤꯝ ꯁꯥꯏ ꯁ ꯇꯥꯗꯤ
ꯑꯩ ꯇꯥꯅꯕꯖꯁꯤꯡ
ꯎ ꯅꯪꯒꯤ ꯇ ꯈꯤꯡꯁꯨ ꯑꯩꯁꯨ
ꯌꯥꯝ ꯆꯤꯜ ꯊꯤꯔꯀꯅꯦꯅ
ꯏꯁ ꯀꯅꯥꯅ ꯆꯤꯟ ꯊꯤꯔꯤꯅ ꯒꯤꯇꯥꯔ ꯈꯤꯡ ꯈꯤꯡꯁꯨ ꯈꯤꯗ꯭ꯔꯒ ꯈꯤꯡꯉꯦ ꯍꯥꯏꯗꯦꯕ ꯀꯅꯥꯅ ꯀꯅꯥꯅꯣ ꯆꯦꯟꯊꯤꯔꯤꯁꯦ
ꯍꯝ
ꯑꯒꯤ ꯍ ꯆꯥꯛ ꯂꯥꯃꯈꯠꯂꯛ ꯏ ꯗ
ꯅꯍꯥꯛ ꯑꯃꯨꯛ ꯆꯪꯒ ꯆꯥꯛ ꯆꯥꯔꯨ ꯑꯗꯨ ꯇꯥꯔꯗꯤ ꯑꯗꯨ ꯑꯗꯨ ꯅꯪ ꯆꯪꯉꯀꯥꯟꯗ ꯆꯥꯔꯣꯕ
ꯆꯥꯀ ꯂꯩꯇ꯭ꯔꯦꯗ ꯆꯥꯡ ꯏꯟꯁꯥꯡ ꯂꯩꯇ꯭ꯔꯦ ꯑꯗꯨꯗꯤ ꯑꯍꯤꯡꯅꯦ ꯑꯩꯈꯣꯏꯗꯤ ꯑꯁꯦ ꯄꯣ ꯂꯩ ꯍꯕꯅꯦ ꯑꯗꯨ ꯆꯥꯗꯣꯅꯦ
ꯎꯝ
ꯆꯄꯂ ꯍ ꯆꯥꯗꯅꯤ
ꯅꯨꯡꯗꯥꯡ ꯇꯨꯝꯗꯕꯅ ꯇꯨꯝꯗ꯭ꯔꯗꯤ ꯑꯗꯨꯝ ꯆꯥꯛꯂꯥꯑꯝꯕꯅꯦ ꯑꯁ
ꯂ ꯃꯅꯤꯁ ꯁꯔꯣꯗꯅꯥ
ꯍꯧꯖꯤꯛꯇꯤ ꯂꯥꯟꯗꯦ ꯑꯩꯗꯤ ꯆꯥꯅꯤꯡꯗꯦ
ꯎꯝ ꯗꯤ ꯏꯁ ꯉꯁꯥꯏ ꯄꯨꯡ ꯇꯔꯦꯠ ꯑꯗꯥꯏꯗ ꯁꯥꯕꯅꯦꯕ
ꯍꯣꯏ ꯉꯟꯅ ꯆꯥꯕꯒꯤꯅꯦ ꯑꯩꯈꯣꯏꯗꯤ ꯄꯨꯡ ꯇꯔꯥ ꯇꯥꯔꯝꯒꯅꯤ ꯉꯁꯤ
ꯑꯗꯨꯒꯤꯅꯦ ꯑꯩꯈꯣꯏꯅ ꯉꯟꯅ ꯆꯥꯕꯒꯤꯅꯦꯕ
ꯎꯝ ꯆꯥꯛ ꯏꯟꯁꯥꯡ ꯊꯣꯡꯕꯁꯨ ꯊꯦꯡꯉꯦꯕ ꯉꯁꯤ
ꯎꯝ
ꯑꯗꯨꯒꯤ ꯌꯥꯝ ꯊꯦꯡ ꯊꯦꯡꯅ ꯇꯧꯋꯦꯗ
ꯀꯩꯖꯪ ꯆꯥꯏꯕ
ꯏꯔꯣꯝꯕꯅꯦ ꯏꯔꯣꯝꯕ ꯊꯥꯡꯖꯤꯡꯅꯦ ꯀꯦꯔꯣꯠꯅꯦ ꯑꯂꯨ ꯑꯗꯨꯅ ꯏꯔꯣꯟꯕ ꯇꯧꯕ ꯑꯗꯨꯅ ꯚꯦꯂꯦꯟꯇ꯭ꯔꯤꯁ ꯑꯃꯐ ꯆꯥꯎꯕ
ꯑꯁ ꯑꯩꯅ ꯈ꯭ꯋꯥꯏꯗꯒꯤ ꯄꯥꯝꯕ ꯌꯦꯟꯁꯥꯡꯅꯤ
ꯑꯅꯤꯗꯨꯅ ꯆꯥꯛ ꯆꯥꯅꯕ
ꯑꯩꯗꯤ ꯏꯔꯣꯝꯕꯁꯦ ꯑꯩꯗꯤ ꯑꯗꯨꯝ ꯄꯥꯝꯃꯦ
ꯀꯩ ꯏꯔꯣꯟꯝꯕ ꯄꯥꯝꯒꯦ
ꯌ ꯍꯥꯏꯥꯏ ꯏꯉꯣꯟꯝꯕꯗꯤ ꯌꯦ ꯍꯥꯏꯥꯏꯗ
ꯑꯗꯨꯁꯨ ꯅꯪꯒꯤ ꯍꯦꯟꯅ ꯑꯄꯥꯝꯕ ꯂꯩꯗꯅ ꯑꯗꯨꯗꯣ ꯎꯝ
ꯏꯕꯣꯟ ꯥꯏꯗꯤ ꯑꯩꯗꯤ ꯌꯥꯔꯦ ꯏꯕꯣꯟ ꯥꯏꯗꯤ ꯑꯗꯨꯝ ꯍꯥꯎꯋꯦ ꯑꯂꯨꯒ ꯑꯁꯤꯕꯒꯨꯝꯕ ꯂꯣꯟ ꯂꯣꯟꯕꯕꯁꯤ ꯍꯥꯎꯋꯤ ꯊꯥꯡꯖꯤꯡꯉꯤꯕ ꯊꯖꯤ ꯄꯥꯟ ꯌꯣꯏꯕ ꯑꯗꯨꯝ ꯍꯥꯎꯋꯦ ꯑꯗꯨ ꯍꯥꯎꯋꯦꯕ ꯑꯩꯗꯤ
ꯎꯝ
ꯅꯤꯡꯊꯧꯀꯥꯕ ꯅꯨꯃꯤꯠꯇ ꯀꯩꯅꯣ ꯇꯧꯕꯤꯌꯨꯀꯣ ꯆꯡ ꯀꯩ ꯀꯩꯅꯣ ꯊꯣꯡꯉ ꯆꯥꯛ ꯇꯧꯅꯤ ꯍꯥꯏꯗꯥꯏ ꯀꯨ ꯀꯥꯎꯔꯝꯃꯅꯤ ꯁꯤꯁꯨ
ꯍꯣꯏ ꯍꯣꯏ ꯀꯧꯒꯅꯤ ꯀꯥꯎꯅꯤ
ꯀꯥꯎꯔꯝꯒꯅꯤꯕꯥ ꯀꯧꯏ ꯀꯧꯏ ꯀꯥꯏꯅ
ꯀꯩꯒꯤ ꯀꯥꯎꯗꯣꯏꯅꯣ ꯀꯥꯎꯗꯕꯤꯗ ꯂꯩꯌꯦ ꯀꯥꯎꯗꯦꯗ ꯅꯤꯡꯁꯤꯡꯉꯤꯗ ꯅꯪꯅ ꯍꯦꯟꯅ ꯈꯟꯕꯗꯣ ꯋꯥꯈꯟꯗꯣ ꯌꯥꯝ ꯈꯟꯅꯤꯡꯈ꯭ꯔꯦ
ꯏꯁ ꯑꯩꯅ ꯍꯧꯖꯤꯛ ꯑꯃꯨꯛ ꯅꯤꯡꯁꯤꯡꯉꯛ ꯀꯩ ꯋꯥꯍꯥꯏꯅꯤꯡꯖꯅꯣ ꯑꯩ ꯀꯥꯎꯔꯝꯃꯅꯤ
ꯀꯥꯎꯗꯦ
ꯑꯩꯅ ꯅꯪ ꯅꯤꯡꯁꯤꯡꯍꯟꯕꯩꯅꯦꯕ ꯅꯠꯠꯔꯗꯤ ꯀꯥꯎꯔꯕꯅꯦꯕ
ꯐꯩꯌꯦ ꯅꯤꯡꯁꯤꯡ ꯍꯟꯕꯥꯁꯤꯅ ꯑꯁꯦꯡꯕꯅꯦ ꯀꯩꯅꯣ ꯁꯤꯡꯒꯟ ꯃꯈꯥ
ꯍꯣꯏ ꯌꯦꯡ ꯇꯥꯔꯦꯗꯅ ꯀꯧꯕ꯭ꯔꯥ ꯀꯧꯗꯕ꯭ꯔꯥ ꯍꯥꯏꯅ ꯌꯦꯡ ꯇꯥꯔꯦꯗꯅ ꯏꯔꯣꯟ ꯏꯔꯣꯟꯕ ꯑꯃ ꯇꯧꯕꯤꯌꯨꯀꯣ
ꯑꯝ ꯑꯗꯨꯗꯤ ꯃꯊꯪꯅꯤ ꯃꯊꯪꯗꯤ
ꯏꯔꯣꯟꯕ ꯌꯥꯎꯗꯤ ꯌꯥꯗꯦꯕꯥ ꯏꯔꯣꯟꯕꯒ ꯆꯝꯐꯨꯜ ꯑꯃꯒ ꯌꯥꯎꯗꯤ ꯌꯥꯔꯦꯏꯗ
ꯑꯥ ꯑꯗꯣ ꯑꯅꯤ ꯍꯞꯇꯥ ꯇꯧꯔꯒꯦ ꯆꯥꯛ ꯌꯥꯎꯗꯕꯤꯗꯀꯣ
ꯍꯣꯏ ꯑꯩꯈꯣꯏꯗꯤ ꯆꯥꯛ ꯌꯦꯟꯁꯥꯡ ꯆꯥꯛ ꯌꯦꯟꯁꯥꯡ ꯊꯣꯡꯗ꯭ꯔꯕꯅꯤꯅ ꯑꯄꯥꯝꯕ ꯀꯌꯥ ꯆꯥꯕ ꯐꯪꯗ꯭ꯔꯦ ꯑꯩꯈꯣꯏꯗꯤ
ꯏꯔꯣꯟꯕꯅꯦ ꯆꯝꯐꯨꯠꯅꯦ ꯑꯗꯨ ꯑꯅꯤꯍꯛꯇ ꯆꯥꯎꯕ ꯁꯥꯛꯁꯨ ꯆꯔꯥꯒꯦ
ꯍꯣꯏ ꯌꯥꯏ ꯌꯥꯏ
ꯌꯥꯏ ꯀꯥꯏꯅꯥ ꯆꯥꯕ ꯁꯨꯡꯉꯝꯁꯨ ꯉꯝꯃꯣꯏꯗꯕ ꯁꯤꯁ ꯋ꯭ꯊꯤꯗꯤ ꯉꯝꯃꯦꯅ ꯉꯝꯂꯣꯏꯀꯣ ꯁꯨꯉꯝ ꯉꯝꯂꯣꯏ ꯑꯗꯨꯗꯤ
ꯑꯩꯩ ꯉꯝꯃꯣꯏꯗꯣꯏꯅꯥꯅꯦ ꯉꯝꯅꯤꯗ ꯁꯄꯨꯡ ꯑꯃ ꯍꯦꯟꯈꯔꯦ ꯀꯥꯡꯅꯥ ꯃꯔꯣꯟ ꯑꯃꯥ ꯍꯦꯛꯇꯥ ꯅꯄ ꯁꯤ ꯂꯩꯔꯦ ꯀꯥꯡꯁꯤꯅ ꯑꯩꯅꯨꯡ ꯌꯥꯝ ꯅꯨꯡꯁꯤꯕꯩ ꯆꯥꯡ ꯑꯁꯤꯗꯤꯕꯥ
ꯅꯪ ꯊꯝ ꯂꯣꯏꯒ ꯇꯧꯔꯦꯅꯦ ꯑꯗꯨ ꯇꯥꯔꯗꯤ
ꯂꯣꯏꯗꯧꯔꯤ
ꯊꯨꯅ ꯂꯣꯏꯔꯣ ꯂꯣꯏꯃꯤꯟꯅꯁꯤ ꯇꯎꯅꯦ
ꯄꯨꯡ ꯇꯥꯗ꯭ꯔꯤꯁꯤꯅꯤꯅꯦ
ꯎꯝ
ꯎꯝꯨ ꯇꯔꯨꯛ ꯑꯃꯒꯥ ꯇꯥꯔꯨꯛ ꯆꯠꯂꯦ ꯅꯠꯇꯔꯣ
ꯑꯝ ꯃꯥꯅꯦ ꯆꯨꯝꯃꯦ ꯆꯨꯝꯆꯨꯝꯅ ꯉꯥꯡꯉꯤꯍꯦ ꯅꯪ ꯃꯥ ꯅꯥꯛꯇ ꯀꯅꯥ ꯂꯥꯛꯀꯦ
ꯍꯩꯔꯣꯛ ꯀꯣꯏꯕ ꯆꯠꯀꯦ ꯍꯥꯏꯔꯣ ꯂꯧꯔꯣ ꯂꯥꯎ ꯆꯁ ꯆꯥꯕꯥ ꯂꯣꯏꯔꯒ ꯆꯠꯀꯦ ꯍꯥꯏꯗꯥꯏꯅꯦ
ꯆꯂꯣꯏ ꯍꯦ
ꯋꯥ ꯋꯥꯔꯇ
ꯑꯥ
ꯀꯥꯡꯁꯤꯅ ꯑꯩ ꯅꯨꯡꯁꯤꯕꯒꯤ ꯆꯥꯡꯁꯤꯗ ꯍꯦꯛꯇ ꯅꯞꯁꯤꯜꯂꯛꯑꯦꯕ
ꯌꯥꯝ ꯀꯦꯁ ꯇꯧꯅꯤꯉ
ꯑꯗꯨꯒꯤꯅ ꯈꯪꯗꯣꯏꯅꯦ ꯆꯨꯞꯈꯥꯏꯅꯤꯡꯕ ꯈꯪꯗꯣꯏꯅꯦ ꯍ
ꯅꯪꯕꯨ ꯌꯥꯝ ꯅꯨꯡꯁꯤꯌꯦ ꯍꯥꯏꯌꯦꯦ
ꯅꯨꯡꯁꯤꯕ ꯃꯥꯜꯂꯦ ꯃꯕꯨ ꯑꯗꯨꯝ ꯂꯥꯝꯕ ꯃꯥꯜꯂꯦ ꯃꯣꯏꯁꯨꯀꯣ
ꯑ ꯑꯗꯨꯒꯤ ꯅꯪꯒꯤ ꯃꯅꯥꯛꯇ ꯍꯦꯛ ꯍꯦꯛ ꯂꯥꯛꯂꯤꯅꯦ
ꯎꯝ ꯑꯣꯗꯒꯤ ꯑꯔꯥꯎꯅꯦ
ꯌꯥꯝꯍꯥꯛ ꯅꯨꯡꯁꯤꯅ ꯇꯧꯔꯣꯀꯣ ꯅꯪꯁꯨ ꯌꯥꯝ ꯊꯤ
ꯁꯣꯝꯅꯗꯤ ꯐꯝꯐꯝ ꯈꯪꯗꯦ ꯍꯥꯏꯕ ꯃꯣꯏ ꯈꯪꯗꯦꯕ ꯍꯦꯛꯇ ꯅꯞꯁꯤꯜꯂꯛꯀꯅꯤ
ꯎꯝ
ꯎꯝ ꯉꯝ ꯌꯥ
ꯑꯁ ꯇꯜꯂꯅꯨ ꯇꯜꯂꯅꯨ ꯅꯪ ꯇꯜꯂꯗꯤ ꯌꯥꯔꯣꯏ ꯅꯪ ꯇꯥꯟꯈ꯭ꯔꯗꯤ ꯅꯨꯡꯉꯥꯏꯇ꯭ꯔꯦꯕ ꯑꯩꯁꯨ ꯑ ꯇꯥꯟꯗꯅ ꯌꯥ ꯇꯅ ꯅꯕꯣ
ꯇꯨꯝꯅꯤꯡꯈ꯭ꯔꯦ ꯍꯦꯛ ꯍꯦꯛ ꯆꯪꯕ ꯇꯨꯝꯃꯨꯗꯥꯝ
ꯅꯪ ꯃ ꯆꯥꯟꯗ ꯂꯥꯏꯔꯤꯇ ꯑꯣꯏꯒꯗ
ꯍꯣꯏ ꯅꯪꯅ ꯋꯥꯔꯤ ꯁꯥꯕꯤꯕꯁꯦ ꯌꯥꯝ ꯅꯨꯡꯉꯥꯏꯔꯦ ꯅꯠꯇꯗꯤ ꯊꯣꯟ ꯌꯦꯡꯉ ꯑꯣꯏꯗꯧ ꯃꯥꯅꯦ ꯍꯣꯏꯗꯤ ꯍꯣꯏꯔꯣꯏꯗ ꯍꯣꯏ ꯎꯝ
ꯀꯩꯗꯧꯗꯣꯏꯕ ꯅꯪꯅ ꯑꯩ ꯋꯥꯔꯤ ꯁꯥ ꯑꯒ ꯌꯥꯝ ꯇꯥꯟꯕ ꯃꯥꯜꯂꯦꯕ ꯏꯕꯥꯅꯤ ꯋꯥꯔꯤ ꯁꯝꯁꯦꯕꯥꯅꯤ ꯋꯥ ꯉꯁꯦ ꯌꯥꯝ ꯇꯟꯕ ꯃꯥꯜꯂꯦ
ꯑꯩꯔꯣ
ꯎꯝ
ꯑꯦꯁ ꯀꯃꯥꯏꯅ ꯍꯥꯏꯕ ꯇꯝꯗꯅ ꯑꯤ ꯅꯨꯡꯉꯥꯏꯅ ꯋꯥꯔꯤ ꯁꯥꯔꯤꯁꯤꯗꯤ
ꯁꯅꯤꯡ ꯁꯅꯤꯡꯗꯅ ꯁꯥꯕꯤꯅꯦꯕ
ꯋꯥꯔꯤꯗꯤ ꯂꯛꯅꯕꯗꯤ ꯍꯩꯔꯦꯍꯦ ꯅꯪꯁꯦ ꯃꯤ
ꯗ ꯑꯁꯦꯡꯕꯅꯦ ꯑꯩ ꯃꯤ ꯅꯪꯅꯕ ꯍꯩꯇꯦꯀꯣ
ꯃꯤ ꯂꯛꯅꯕ ꯍꯩꯔꯦ ꯈꯣꯏ ꯏꯕꯦꯃꯁꯦ
ꯁꯤꯁꯕꯤꯌ ꯑꯃꯍ ꯇꯧꯔꯅꯤꯅ ꯑꯕꯤ ꯃꯥ ꯁꯨ ꯅꯠꯇꯦ
ꯀꯔꯤꯅꯣ ꯑꯗꯨꯗꯤ
ꯑꯉꯥꯡ ꯃꯆꯥꯅꯦ ꯅꯣꯏꯗꯤ
ꯏꯆꯟꯗꯅꯦ ꯑꯗꯨꯗꯤ ꯏꯆꯟ ꯀꯧꯔꯒꯦ ꯑꯕꯤ
ꯑ ꯏꯆꯟ ꯑꯕꯦ ꯀꯧꯔꯣ
ꯏꯆꯜ ꯑꯕꯦ ꯀꯥꯏꯅ
ꯀꯩꯅꯣ ꯅꯣꯛꯔꯤꯁꯤꯗꯤ ꯑꯩꯅ ꯏꯆꯟ ꯍꯥꯕꯤꯠ
ꯀꯨꯛ ꯀꯥꯟꯗꯗꯒꯤ ꯌꯨꯝ ꯄꯥꯡꯒꯦ ꯍꯥꯏꯕꯅꯣ
ꯌꯨꯝ ꯄꯥꯟꯅꯕ ꯅꯨꯄꯥ ꯊꯤꯈꯤꯒꯦ ꯨꯅꯨꯄꯥ ꯐꯪ-ꯒꯗꯤ ꯌꯨꯝ ꯄꯥꯜꯗꯣꯏꯅꯤ
ꯝ ꯊꯦ
ꯅꯨꯄꯥ ꯂꯩꯇꯕ ꯑꯗꯨꯝ ꯄꯥꯟꯗ ꯄꯤꯒꯗ꯭ꯔꯅ ꯀꯩꯅꯣ
ꯅꯣꯏꯆꯦꯁꯨ ꯂꯩꯔꯤ ꯁꯤꯗꯤ ꯋꯥꯔꯤꯂꯤꯗ ꯇꯞꯅ ꯄꯥꯜꯔꯨꯅꯦ
ꯎ
ꯌꯨꯝ ꯄꯥꯟꯕ ꯍꯥꯏꯁꯦ ꯑꯔꯥꯏꯕ ꯊꯕꯛꯅꯠꯇꯦꯅꯦ
ꯎꯝ
ꯆꯪ ꯉ ꯃꯦꯒꯤ ꯑꯃꯨꯛ ꯐꯨꯜꯂ ꯆꯔꯨꯗꯤꯀꯣ ꯑꯣ
ꯑꯩꯁꯨ ꯆꯪ ꯇꯞꯄꯦ
ꯃꯦꯒꯤ ꯐꯨꯠꯄ ꯇꯟꯈ꯭ꯔꯦ
ꯀꯩꯒꯤ ꯇꯟꯂꯤꯅꯣ
ꯑꯦ ꯑꯗꯨꯗ ꯆꯪꯉ ꯑꯃꯨꯛ ꯐꯨꯜꯂ ꯂꯩꯗꯤ ꯇꯨꯝꯕ ꯃꯇꯝ ꯂꯩꯔꯔꯣꯏ ꯃꯤ ꯑꯃꯅꯀꯣ ꯐꯖꯅ ꯐꯨꯠꯂꯒ ꯊꯝꯕꯤꯔꯝ ꯇꯥꯔꯒꯗꯤ ꯌꯥꯝ ꯅꯨꯡꯉꯥꯏꯅꯤ
ꯀꯔꯤ
ꯅꯪ ꯂꯩꯔꯗꯤ ꯅꯪ ꯂꯩꯔ꯭ꯗꯤ ꯃꯤꯃꯤꯗꯣ ꯍꯧꯒꯠꯂꯒ ꯇꯧꯔꯗꯤ ꯄꯨꯔꯥ ꯁꯦꯝ ꯁꯥꯔꯒ ꯊꯝꯕꯗꯤ ꯀꯌꯥꯝ ꯅꯨꯡꯉꯥꯏꯅꯤ
ꯍꯣꯏ
ꯎꯝ ꯂꯩ ꯃꯤꯟꯅꯔꯗꯤ ꯐꯪꯒ ꯂꯩꯃꯤꯅꯔꯁꯤꯔꯣ ꯏꯕꯅꯤ
ꯎꯝ
ꯌꯥꯗ꯭ꯔꯣ
ꯎꯝ
ꯍꯥꯥ
ꯌꯥꯏ ꯂꯩꯃꯤꯅꯁꯦ
ꯍꯌꯦꯡ ꯑꯃꯨꯛ ꯂꯎꯀꯣ
ꯂꯥꯛ ꯀꯦ ꯉꯥꯏꯔ꯭ꯝꯃꯣ
ꯍꯣꯏ ꯉꯥꯏꯗꯨꯁꯨ ꯑꯗꯨꯝ ꯂꯥꯛꯈ꯭ꯔ ꯗꯥꯏꯔꯦꯛ ꯑꯩꯈꯣꯏ ꯑꯩꯈꯣꯏ ꯌꯨꯝꯗ ꯂꯥꯛꯑꯣ
ꯎꯝ
ꯑꯩꯈꯣꯏ ꯌꯨꯝꯗ ꯗꯥꯏꯔꯦꯛ ꯂꯥꯛ꯭ꯈꯨꯔꯣ ꯀꯣ
ꯎꯝ
ꯉꯥꯏꯔꯝ ꯃꯒꯦ
ꯎꯝ
ꯇꯨꯝꯅꯤꯡꯗ꯭ꯔꯤꯕ ꯄꯨꯨꯡꯑꯃ ꯍꯦꯜꯂꯦ ꯇꯨꯝꯈ꯭ꯔꯣ ꯅꯪ ꯍꯌꯦꯡ ꯍꯧꯒꯠꯄ ꯉꯝꯃ꯭ꯔꯣꯏ ꯋꯥꯔꯅꯤ ꯅꯁꯥꯗꯣ
ꯎꯝ
ꯇꯥꯎꯗꯦꯗ
ꯍ